ꯇꯥꯕ꯭ꯔꯣ
ꯍꯂꯑꯣ ꯇꯥꯔꯣ
ꯇꯥꯏꯌꯦ ꯇꯥꯏꯌꯦ
ꯈꯅꯦ ꯂꯑꯣ ꯇꯄ꯭ꯔꯣ
ꯇꯥꯏꯌꯦꯦ
ꯎꯝ ꯎꯝ ꯇꯥꯔꯦ ꯇꯥꯔꯦ
ꯀꯩꯅꯩꯅꯣ ꯂꯧ ꯊꯨꯡꯕ꯭ꯔꯣ
ꯑ ꯊꯒꯦ ꯑꯩꯒꯤ ꯊꯨꯡꯕ ꯃꯥꯟꯕ
ꯎꯝ ꯀꯩꯗꯧꯏꯅꯣ
ꯊꯨꯡꯗꯦ ꯑꯩ ꯂ ꯊꯨꯡꯗꯦ
ꯆꯥꯛ ꯊꯣꯡꯉꯕꯣ
ꯑ ꯊꯣꯡꯉꯗ꯭ꯔꯤ ꯑꯩꯗꯣ
ꯎꯝ
ꯁꯤ ꯀꯣ
ꯍꯣꯏ
ꯀ ꯅ ꯀꯦꯟꯗ ꯀꯩꯅꯣ ꯎ ꯃꯣꯃꯣ ꯁꯦꯝꯃꯒ ꯆꯥꯕ ꯍꯧꯖꯤꯛ ꯆꯥꯕ ꯂꯣꯏꯔꯦ ꯉꯥꯏꯔꯦ ꯑꯗꯨ ꯆꯥꯛꯇꯤ ꯍꯣꯔꯦꯟꯟꯅ ꯊꯣꯡꯉꯦ ꯑꯗꯗꯤ
ꯐꯩꯅꯦ ꯑꯩꯈꯣꯏꯗꯤ ꯑꯩꯅ ꯑꯩ ꯊꯣꯡꯗꯦ ꯏꯅꯥꯎꯅꯨꯄꯤꯅ ꯊꯣꯡꯉꯦ
ꯅꯣꯏꯗꯤ ꯀꯩꯒꯤꯣꯏ ꯑ ꯅꯪ ꯤ ꯀꯩ ꯇꯧ꯭ꯔꯦ ꯏ ꯂꯦ ꯍꯧꯁꯦ
ꯀꯩꯁꯨ ꯇꯧꯗꯦꯗ ꯑꯗꯨꯝ ꯐꯝꯃꯒ ꯂꯩꯌꯦ
ꯅꯪꯗꯤꯦ
ꯎꯝ ꯉꯁꯤ ꯀꯔꯤ ꯀꯔꯤ ꯊꯕ ꯇꯧꯕ ꯌꯥꯝ
ꯉꯁꯤꯔꯣ ꯑꯩꯈꯣꯏ ꯕꯕꯥꯗꯣ ꯉꯁꯤ ꯊꯕꯛ ꯆꯠꯇꯕꯀꯣ ꯑꯗꯨꯒꯤ ꯊꯕꯛ ꯃꯇꯦꯡ ꯄꯥꯡꯉꯦ ꯑꯗꯨꯝ ꯑꯩꯈꯣꯏꯗꯣ ꯊꯕꯛ ꯌꯥꯝ ꯂꯩꯌꯦꯕꯀꯣ ꯅꯪꯗꯤ ꯎ ꯀꯩꯅꯣꯗ ꯂꯩ ꯑꯁꯤ ꯈꯨꯟꯗ ꯂꯩꯇꯦꯀꯣ ꯈꯨꯟꯗ ꯂꯩꯇꯕ꯭ꯔꯥ ꯅꯪꯗꯤ ꯇꯥꯕ꯭ꯔꯣ
ꯇꯥꯕ꯭ꯔꯥ
ꯇꯥꯏꯌꯦ ꯇꯥꯏꯌꯦ ꯈꯨꯟꯗ ꯂꯩꯇꯕ꯭ꯔꯣ
ꯀꯔꯤ ꯇꯧꯔ ꯀꯔꯤ ꯀꯔꯤ ꯊꯕꯛ ꯇꯧꯔ ꯉꯆ
ꯑꯩ ꯂꯩꯕꯥꯛꯀꯤ ꯊꯕꯛꯅꯤꯗ
ꯍ ꯁꯥꯕ
ꯉꯁꯤ ꯅꯨꯡꯁꯥꯁꯨ ꯑꯃꯨꯛꯃꯨꯛ ꯁꯥꯏꯌꯦ ꯅꯣꯡꯁꯨ ꯑꯃꯨꯛ ꯑꯃꯨꯛꯪ ꯃꯝꯃꯦꯕ ꯅꯣꯏꯗꯗꯤ ꯅꯣꯡ ꯇꯥꯕ꯭ꯔꯣ
ꯑꯩ ꯑꯥ ꯁꯔ ꯑꯩ ꯐꯤ ꯁꯥꯗꯕ ꯀꯣꯏꯕꯣꯏ ꯆꯍꯤ ꯑꯅꯤꯒꯨꯝꯕ ꯁꯣꯅꯟ ꯁꯥꯗꯔ ꯑꯣꯏ ꯃꯦ ꯁꯥꯡ ꯃ ꯌꯥ
ꯁꯥꯎ ꯌꯥꯗ꯭ꯔꯣ
ꯎ ꯄꯥꯏꯗ ꯈꯪꯗꯦ ꯑꯩ ꯁꯥꯗꯈꯒꯤ ꯑꯗꯨꯝ ꯇꯥꯟꯅꯅꯕ
ꯎꯝ ꯑꯗꯨꯝ ꯁꯥꯔꯒ ꯄꯩꯁꯥ ꯇꯥꯟꯕ ꯌꯥꯏꯅ
ꯎꯝ ꯅꯪꯗꯤ ꯅꯪꯔꯤ ꯁꯥꯕ
ꯁꯥꯗꯗ ꯅꯪꯗꯤ ꯌꯨꯝꯗ ꯂꯥꯛꯑꯔꯣꯏꯗ꯭ꯔꯣ
ꯎꯝ
ꯎ ꯑꯥꯗ ꯅꯨꯡꯉꯥꯏꯅ ꯂꯩꯈ꯭ꯔꯕ ꯃꯥꯜꯂꯤꯅꯦ
ꯊꯕ꯭ꯔꯥ
ꯍꯣꯏ ꯇꯥꯏꯌꯦ
ꯎꯝ ꯅꯪ ꯈꯛꯇꯪ ꯑꯗꯨꯝ ꯆꯥꯛ ꯊꯣꯡꯉꯒ ꯂꯩꯕ꯭ꯔꯥ
ꯍꯥꯥ
ꯀꯩꯍꯟꯅꯣ
ꯎ
ꯍꯧꯖꯤꯛ ꯅꯪ ꯅꯪꯅ ꯑꯗꯨꯝ ꯆꯥꯛ ꯊꯣꯡꯕ꯭ꯔꯥ
ꯎꯝ ꯑꯩ ꯏꯇꯣꯝꯇ ꯊꯣꯡꯉꯦ ꯃꯔ ꯃꯔꯒꯇꯩ ꯅ ꯕꯥꯊ ꯍꯦ
ꯊꯥꯏꯩꯅ ꯅꯕꯥꯅꯤ ꯈꯛꯇꯪ ꯂꯩꯕꯅꯤꯅ ꯑꯍꯥꯎ ꯑꯍꯥꯎꯕ ꯆꯋꯣ
ꯀꯩꯁꯥ ꯑꯂꯑꯀ
ꯅꯣꯏ ꯄꯋꯥꯗ ꯄꯩꯁꯥꯄꯤꯌꯣ ꯑꯣ
ꯍ ꯃꯥꯁꯨ ꯄꯩꯁꯥ ꯅꯤꯃꯟꯕꯒꯤ ꯄꯩꯖꯥ ꯂꯩꯇ꯭ꯔꯦ ꯍꯥꯏꯌꯦ
ꯑꯩꯈꯣꯏꯗꯤ ꯌꯨꯝꯗ ꯅꯣꯏ ꯅꯅꯥꯎ ꯅꯨꯄꯤꯗꯣ
ꯎꯝ
ꯑꯗꯨꯗꯤ ꯇꯝꯕ ꯂꯣꯏꯈ꯭ꯔꯦꯀꯣ
ꯎꯝ ꯂꯣꯏꯔꯗꯤ ꯂꯣꯏꯔꯦ ꯍꯟꯗꯥꯡ ꯎꯝ ꯀꯩꯅꯣ ꯆꯜꯂꯤꯠ ꯏꯟꯀꯝ ꯆꯜꯂꯤ
ꯑꯣ ꯑꯗꯣ ꯃꯥꯁꯇꯔ ꯑꯃꯨ ꯇꯧꯈꯤꯗꯣꯏꯔꯣ
ꯀꯪꯦ ꯃꯥꯁꯨ ꯇꯥꯎꯅꯤ ꯌꯥ ꯀ ꯑꯦꯛꯁꯄꯤꯔꯤꯟꯁ ꯇꯧ ꯍꯥꯏ ꯃꯁꯇ ꯇ ꯃꯣ ꯍꯥꯏꯁꯤꯄꯉ
ꯐꯩꯌꯦꯦ ꯐꯩꯌꯦꯦ ꯇꯣꯂꯣꯞ ꯆꯥꯕ ꯍꯧꯔꯅꯤ
ꯅꯍꯥꯟꯗ ꯅꯣꯏꯕꯥꯔ ꯀ
ꯑꯣ
ꯌꯥꯝ ꯀꯔꯤꯀ
ꯑꯩꯔꯣ
ꯑꯥ
ꯑꯩ ꯍꯟꯗꯛ ꯀꯩꯁꯨ ꯇꯧꯔꯤꯗ ꯑꯗꯨꯝ ꯊꯕꯛꯁꯨ ꯂꯩꯇꯕꯅꯤꯅꯀꯣ ꯑꯗꯨꯝ ꯌꯨꯝꯗ ꯂꯩꯔꯒ ꯃꯣꯏꯒꯤ ꯊꯕꯛ ꯑꯃ ꯑꯃꯨꯛ ꯃꯇꯦꯡ ꯄꯥꯡꯕ ꯁꯤ ꯈꯛꯇꯅꯤꯗ ꯑꯩꯗꯤ ꯅꯪꯗꯤ ꯀꯩ ꯇꯧꯔꯤꯅꯣ ꯀꯩꯀꯩ ꯍꯣꯠꯅꯔꯤꯒꯦ
ꯎꯝ ꯑꯩ ꯀꯩꯁꯨꯣ ꯇꯧꯗ ꯇꯧꯅꯗ ꯊꯕꯛꯁꯨ ꯁꯨꯅꯤꯉꯥꯏ ꯂꯩꯇꯦ ꯐ꯭ꯔꯤꯗ ꯂꯩꯌꯦ ꯑꯗꯨꯝ ꯌꯨꯝꯗ
ꯑꯁ ꯑꯗꯨꯝ ꯀꯩꯅꯣ ꯇꯧꯋꯦꯀꯣ ꯆꯥꯕꯒ ꯇꯨꯝꯕꯒ ꯇꯧꯔꯁꯨ ꯌꯥꯝ ꯋꯥꯏꯀꯣ
ꯑ
ꯃꯊꯥ ꯁꯥꯗ꯭ꯔꯣ ꯄꯨꯟꯁꯤꯁꯦ
ꯎꯝ
ꯑꯩꯈꯣꯏꯗꯤ ꯆꯥꯎꯔꯒ ꯅꯨꯡꯉꯥꯏꯗꯧ ꯃꯥꯜꯂꯦ ꯑꯗꯨꯒ ꯆꯥꯎꯔꯒ ꯌꯥꯝ ꯅꯨꯡꯉꯥꯏꯇꯦꯗ ꯑꯃꯨꯛ ꯑꯉꯥꯡ ꯑꯣꯏꯅꯤꯡꯉꯦ ꯃꯊꯥ ꯁꯥꯏꯒ
ꯄꯩꯁꯥꯁꯨ ꯇꯥꯥꯟꯕ ꯀ
ꯑꯩꯈꯣꯏꯁꯨ ꯄꯩꯁꯥꯁꯨ ꯇꯥꯟꯐꯝꯁꯨ ꯂꯩꯇꯦ ꯊꯕꯛꯁꯨ ꯇꯧꯅꯤꯡꯉꯦ ꯊꯕꯛ ꯇꯧꯅꯤꯡꯉꯥꯏꯁꯨ ꯀꯔꯤ ꯊꯕꯛꯅꯣ ꯈꯪꯗꯦ
ꯑꯗꯨꯦ ꯃ ꯁꯝꯕꯜ ꯂ ꯑꯣꯏ ꯁꯨꯝ ꯃꯤꯒꯤ ꯁꯤꯗꯗꯤ ꯄꯩꯁꯥ ꯄꯤꯗꯨꯅ ꯊꯕꯛ ꯆꯪꯕꯅꯤꯅꯀꯣ
ꯍꯣꯏ ꯍꯧꯖꯤꯛ ꯃꯇꯝꯗꯗꯤ ꯄꯩꯁꯥ ꯂꯩꯇ꯭ꯔꯗꯤ ꯌꯥꯗ꯭ꯔꯦ
ꯑꯁꯤ ꯐꯔꯤꯗꯥ ꯀꯕ ꯂꯅ
ꯑꯌꯨꯛꯇꯔꯣ
ꯑ
ꯑꯌꯨꯛꯇ ꯑꯩꯈꯣꯏꯗ ꯎꯁꯣꯏ ꯆꯥꯏꯑ
ꯅꯣꯏꯗꯤ ꯃꯤ ꯌꯥꯝꯕꯅꯤ ꯎꯝ ꯆꯥꯕ ꯅꯨꯡꯉꯜꯂꯕꯅꯤ ꯍꯤꯖꯝ ꯍꯥꯥꯎꯗꯔꯁꯨ
ꯑꯁ ꯍꯥꯎꯗ꯭ꯔꯗꯤ ꯏꯟꯖꯥꯡ ꯀꯩꯀꯥꯁꯨ ꯁꯤꯠꯇꯦꯗ ꯑꯗꯨ ꯃꯌꯥꯝ ꯌꯥꯝ ꯂꯦꯝꯕꯅꯦ ꯍꯥꯎꯗ꯭ꯔꯅꯦ ꯎꯄꯥꯏ ꯂꯩꯗꯤ
ꯎꯝ ꯑꯠꯇ ꯇꯠꯇꯂꯣ ꯑꯦ ꯃꯥꯗꯣ ꯇꯧꯔꯤꯕꯣ ꯑꯣꯖꯥ ꯇꯧꯔꯤꯕꯣ
ꯑꯣ ꯇꯧꯗ꯭ꯔꯦꯗ
ꯎꯝ
ꯃꯃꯥꯡ ꯆꯍꯤꯅꯦ ꯇꯧꯗ꯭ꯔꯦ
ꯑꯥ ꯇꯧꯕꯁꯨ ꯑꯗꯨꯝ ꯇꯧꯕ꯭ꯔꯥ ꯇ꯭ꯔꯥꯏ ꯇꯧꯕ꯭ꯔꯥ
ꯇꯧꯗꯤꯗ ꯃꯥ ꯑꯗꯨꯝ ꯆꯥꯛ ꯊꯣꯡꯕ ꯀꯩꯀꯩ ꯇꯧꯔꯒꯀꯣ ꯑꯩꯈꯣꯏꯁꯦ ꯌꯨꯝꯗ ꯂꯩꯇꯕ ꯉꯥꯛꯇꯅꯦꯕ ꯑꯩꯈꯣꯏ ꯃꯤ ꯌꯥꯝꯖꯔꯁꯨꯀꯣ ꯑꯩꯈꯣꯏ ꯄꯨꯄꯨꯒ ꯏꯃꯥ ꯑꯩꯈꯣꯏ ꯏꯕꯣꯛꯀ ꯏꯃꯥꯒ ꯑꯩꯈꯣꯏ ꯕꯕꯥꯒꯗꯤ ꯃꯣꯏꯅꯤ ꯑꯗꯨꯝ ꯂꯩꯔꯦꯕ ꯑꯗꯨ ꯑꯇꯣꯞꯄꯗꯤ ꯌꯨꯝꯗ ꯌꯥꯝ ꯄꯥꯛ ꯂꯩꯇꯦꯕ
ꯅꯣꯏꯗꯤꯖ ꯎꯝ ꯀꯅꯥ ꯀꯅꯥ ꯇꯣꯡꯉ
ꯍꯣꯏ ꯍꯧꯖꯤꯛꯄꯨꯗꯤ ꯏꯅꯥꯎꯅꯨꯄꯤꯅ ꯊꯣꯡꯉꯦꯕꯀꯣ ꯏꯩꯅꯎ ꯅꯨꯄꯤꯗ ꯃꯥꯅ ꯊꯣꯡꯉꯦ ꯌꯦꯟꯗꯦꯝ ꯊꯣꯡꯕ ꯃꯥꯅꯤꯡꯉꯦ ꯍꯧꯖꯤꯛ
ꯎꯝ ꯌꯥꯛꯇ ꯀꯃꯤ ꯔꯒꯃꯤ ꯀꯅꯤ ꯌꯥ
ꯍꯣꯏ ꯁꯨꯃꯥꯏꯅ ꯊꯣꯡꯕ ꯃꯇꯝꯁꯨ ꯂꯩꯌꯦ ꯑꯗꯨ ꯃꯤ ꯑꯩꯈꯣꯏꯗꯣ ꯃꯤ ꯌꯥꯝ ꯄꯥꯛ ꯂꯩꯇꯦꯕ ꯌꯨꯝꯗꯀꯣ
ꯑꯥ
ꯎꯝ ꯃꯁꯥ ꯃꯁꯥꯒꯤ ꯆꯠꯐꯝ ꯊꯣꯛꯄ ꯑꯗꯨꯝ ꯆꯠꯂꯦꯕꯀꯣ ꯑꯗꯨꯅ ꯑꯗꯨꯒꯤ ꯀꯩꯅꯣ ꯇꯧꯗꯦꯕ ꯌꯨꯝꯗꯩ ꯎ ꯏꯅꯥꯎꯅꯨꯄꯥꯁꯨ ꯑꯃꯨꯛ ꯆꯠꯈ꯭ꯔꯅꯤ ꯑꯩꯁꯨ ꯑꯃꯨꯛ ꯆꯠꯈ꯭ꯔꯅꯤ ꯎ ꯏꯅꯥꯎꯅꯨꯄꯤꯒ ꯃꯣꯏ ꯈꯛꯇ ꯉꯥꯏꯔꯦꯕ ꯑꯗꯨ
ꯎꯝ ꯅꯣꯏꯗꯤ ꯂꯧ ꯎꯕ꯭ꯔꯥ ꯍꯕ꯭ꯔꯥꯕꯣ
ꯂꯧꯔꯥꯡꯗꯤ ꯂꯣꯏꯔꯦ ꯅꯣꯏꯗꯤ
ꯀꯅ ꯍꯥꯎꯗ ꯏꯁꯤꯡ ꯂꯩꯗ ꯍꯥꯏꯏꯌꯦ ꯅꯣꯡ ꯇꯥꯗ ꯍꯥꯏꯏꯌꯦ
ꯑꯣ ꯂꯧꯔꯥꯡꯁꯨ ꯍꯧꯗ꯭ꯔꯤꯕꯣ
ꯎꯝ
ꯎꯝ ꯍꯣꯏ ꯂꯧꯔꯥꯡꯕꯨꯗꯤ ꯂꯣꯏꯔꯦꯕꯀꯣ
ꯖꯔ ꯆꯠꯄ
ꯑꯩꯈꯣꯏ ꯆꯠꯅꯕꯗꯤ ꯇꯧꯕꯅꯦ ꯑꯗꯣ ꯑꯩꯈꯣꯏ ꯂꯥꯛꯇ꯭ꯔꯤꯀꯥꯟꯗ ꯑꯩꯈꯣꯏ ꯏꯄꯥꯗꯣ ꯇ ꯑꯩꯈꯣꯏ ꯏꯃꯥꯒ ꯃꯕꯥꯅꯤꯒꯗꯪ ꯑꯗꯨꯝ ꯅꯨꯡꯊꯤꯟ ꯅꯨꯡꯊꯤꯒꯨꯝꯕ ꯅꯨꯡꯁꯥ ꯊꯣꯛꯇꯕ ꯅꯨꯃꯤꯠꯇꯣ ꯑꯗꯨꯗ ꯑꯗꯨꯝ ꯃꯇꯦꯛ ꯃꯇꯦꯛ ꯁꯨꯕꯒꯤ ꯑꯗꯨ ꯁꯨꯕ ꯂꯣꯏꯈ꯭ꯔꯦ
ꯀꯗꯤ ꯃꯤ ꯃꯤꯁ ꯁꯨꯉꯂꯩꯇ ꯈꯣꯏ ꯃꯥꯒ ꯑꯩꯈꯣꯏ ꯕꯥꯥꯟꯗꯤ ꯊꯕꯛ ꯆꯠꯀ ꯐ ꯂꯥꯛꯀꯅꯤꯂ ꯍꯟ ꯇꯅꯤ
ꯑꯣ ꯑꯩꯈꯣꯏ ꯑꯩꯈꯣꯏ ꯕꯕꯥꯗꯤ ꯊꯕꯛ ꯆꯠꯄꯗꯣ ꯅꯨꯃꯤꯠ ꯑꯃ ꯆꯥꯔꯗꯤ ꯅꯨꯃꯤꯠ ꯑꯃ ꯎꯝ ꯁꯨꯇꯤꯅꯦꯕꯀꯣ
ꯎꯝ
ꯑꯗꯨꯒꯤ
ꯊꯕꯛ
ꯎꯝ ꯈꯣꯏ ꯕꯥꯗꯤ ꯄꯣꯊꯥꯗꯦꯗ ꯊꯕꯛ ꯆꯠꯂꯁꯨꯀꯣ ꯑꯃꯨꯛ ꯍꯜꯂꯛꯑꯅꯤ ꯊꯕꯛ ꯃꯥꯒꯤ ꯊꯕꯛ ꯑꯗꯨꯝ ꯄꯪꯁꯨꯗ ꯁꯨꯦ ꯁꯨꯒꯅꯨ ꯍꯥꯏꯁꯨ ꯌꯥꯗꯦꯕ ꯃꯥꯗꯤ
ꯑꯗꯨꯗꯤ ꯊꯕꯛ ꯁꯦ ꯈꯥꯎꯗ ꯊꯦꯡꯅꯥ ꯂꯥꯛꯄ ꯃꯥꯜꯂꯦ ꯀꯣ
ꯍꯣꯏ ꯑꯗꯨ ꯃꯥꯜꯂꯦ ꯑꯗꯨ ꯇꯧꯗꯧ ꯃꯥꯜꯂꯦ
ꯎꯝ ꯎꯝ
ꯑꯁ ꯈꯪꯗ꯭ꯔꯦ ꯗ ꯅꯪꯗꯤ ꯑꯗꯨꯗ ꯐꯤ ꯁꯥꯐꯝ ꯂꯩꯇꯕ꯭ꯔꯣ
ꯎꯝ ꯎꯝ
ꯍꯥꯥ
ꯇꯥꯕꯔ
ꯇꯌꯦ
ꯎꯝ
ꯐꯤ ꯁꯥꯐꯝ ꯂꯩꯇꯕ꯭ꯔꯣ ꯅꯪꯒꯤ ꯃꯐꯝꯗꯣ
ꯑꯥ
ꯐꯤ ꯁꯥꯐꯝ ꯂꯩꯇꯕ꯭ꯔꯣ ꯅꯪꯒꯤ ꯃꯐꯝꯗꯣ
ꯑꯩꯒꯦ ꯎꯝ ꯏꯅꯥꯎ ꯑꯈꯣꯏꯅꯤ ꯈꯛꯇꯪ ꯂꯩꯌꯦ